ꯐꯣꯟꯁꯦ ꯌꯥꯝ ꯀꯟꯅ ꯑꯃꯨꯛ ꯇꯥꯗ꯭ꯔꯤꯅꯦ ꯃꯤꯒꯤꯗꯤ ꯐꯖꯅ ꯇꯥꯏ ꯀꯩꯒꯤꯅꯣꯀꯣ
ꯌꯥꯝ ꯋꯥꯕ꯭ꯔꯣ ꯇꯥꯕ ꯆꯥꯔꯤ ꯅꯪꯗꯤ
ꯏ
ꯌꯦꯟꯗꯦꯝ ꯏꯔꯣꯟ ꯑꯗꯨꯒ ꯉꯔꯥꯡ ꯅꯨꯡꯗꯥꯡꯒꯤ ꯈꯔ ꯑꯂꯦꯝꯕ ꯂꯩꯌꯦ ꯆꯥꯛ ꯑꯗꯨꯒ
ꯃꯈꯣꯟꯁꯦ ꯀꯩꯒꯤꯅꯣꯀꯣ ꯑꯩꯗꯤ ꯐꯖꯅ ꯇꯥꯗꯕꯁꯦ ꯅꯦꯠꯋꯥꯛꯁꯤꯁꯨ ꯁꯄꯣꯔꯠ ꯇꯧꯕꯤꯗꯦꯍꯦ
ꯇꯥꯗꯦ
ꯇꯥꯏ ꯇꯥꯕꯕꯨꯗꯤ ꯇꯥꯏꯌꯦ ꯑꯗꯨ ꯌꯥꯝꯅꯀꯣ ꯃꯈꯣꯟꯗꯣ ꯌꯥꯝ ꯁꯣꯟꯅ ꯇꯥꯕ
ꯑꯁꯥ ꯅꯪꯅ ꯀꯔꯤ ꯆꯥꯕ ꯉꯁꯤ ꯑꯩꯁꯦ ꯌꯦꯟꯗꯦꯝ ꯏꯔꯣꯟꯜ ꯑꯣꯏꯗꯣꯏꯅꯦ ꯍꯧꯖꯤꯛꯁꯦ ꯑꯗꯨꯒ ꯉꯔꯥꯡꯒꯤ ꯈꯔ ꯑꯂꯦꯝꯕꯒ
ꯑꯩꯗꯤ ꯆꯥꯛꯆꯥꯥꯗ꯭ꯔꯤꯌꯦ
ꯊꯦꯡꯉꯦꯍꯦ
ꯊꯦꯡꯉꯤ ꯁꯤ ꯉꯥꯡ ꯁꯦꯟꯅꯔꯤꯅꯤ ꯑꯅꯤꯗꯨꯁꯨ ꯑꯥꯗ ꯍꯥ
ꯑꯅꯤꯗꯨꯗꯤ
ꯑꯅꯤꯗꯨꯣ ꯑꯩꯈꯣꯏ ꯂꯩꯀꯥꯏ ꯀꯣꯏꯕ ꯆꯈꯤꯌꯦ
ꯑꯁ ꯅꯨꯡꯁꯥꯅ ꯁꯥꯕꯁꯤꯗ
ꯂꯩꯀꯥꯏ ꯀꯣꯏꯕ꯭ꯔꯥ ꯐꯣꯟ ꯌꯦꯡꯕ꯭ꯔꯥ ꯈꯪꯗꯦꯅ ꯀꯣꯏꯔꯒ ꯐꯣꯟ ꯌꯦꯡꯉꯒ ꯂꯩꯍꯧꯕꯅꯤ ꯑꯩꯅ ꯁꯦꯕ ꯉꯝꯗ꯭ꯔꯕꯒꯤ ꯌꯨꯝꯗ ꯍꯜꯂꯛꯄ
ꯑꯣ ꯑꯗꯣ ꯃꯣꯏꯗꯤ ꯆꯥꯈ꯭ꯔꯕꯣ
ꯍꯥꯥ
ꯃꯣꯏꯗꯤ ꯆꯥꯛ ꯆꯥꯈ꯭ꯔꯕꯣ ꯍꯥꯏꯕ
ꯆꯥꯈ꯭ꯔꯦ ꯍꯣꯢ
ꯎꯝ ꯑꯇꯣꯟꯕꯗꯨꯗꯤ
ꯉꯁꯤꯁꯨ ꯎꯇꯤ
ꯑꯆꯥ ꯍꯥꯎꯋꯦꯅꯦ
ꯑꯗꯨꯀꯥꯟ ꯊꯕꯛ ꯆꯠꯄ꯭ꯔꯣ
ꯆꯠꯇꯦ ꯀꯔꯤꯒꯤꯅꯣ ꯅꯪ ꯌꯥꯝ ꯊꯦꯡꯉ ꯆꯥꯔꯤꯁꯤꯕꯣ ꯅꯪ ꯅꯍꯟ ꯅꯍꯥꯟꯗꯤ ꯉꯒꯟ ꯉꯟꯈꯤꯗꯥꯏꯅꯦ ꯅꯍꯥꯟꯗꯤ ꯉꯟꯅ ꯌꯥꯝ ꯆꯥꯈꯤꯗꯥꯏꯅꯦ ꯅꯪꯕꯣ
ꯐꯣꯟꯁꯦ ꯐꯖꯅ ꯇꯥꯗꯕꯁꯦ ꯑꯩ ꯌꯥꯝ ꯋꯥꯏꯗ ꯏꯌꯥꯔꯄꯤꯁ ꯀꯨꯝꯕ ꯂꯩꯔꯥꯗꯤ ꯐ
ꯌꯥꯁ ꯌꯥꯗꯕꯅꯦ ꯍꯥꯞꯄ
ꯅꯪ ꯈꯔ ꯈꯔ ꯀꯗꯥꯏꯗꯅꯣ ꯑꯃ ꯆꯠꯂꯒ ꯂꯥꯎꯅ ꯍꯥꯏꯔꯛꯑꯣ
ꯇꯨ ꯒꯠꯆꯩ ꯍꯜꯂꯣ
ꯎꯝ
ꯑꯗꯨꯝ ꯑꯃ ꯅꯥꯀꯣꯡꯅ ꯍꯥꯞꯄꯤꯒꯗꯣ ꯌꯥꯗꯕꯅꯦ ꯍꯥꯏꯕ
ꯑꯣ ꯑꯃꯨꯛꯁꯨ ꯌꯥꯗꯕ꯭ꯔꯣ ꯑꯗꯣ
ꯎꯝ ꯑꯗꯨꯒꯨꯝꯕꯗꯣ ꯃꯣꯏ ꯆꯠꯅꯗꯦ ꯍꯥꯏꯌꯦꯕ
ꯇꯧꯕ ꯌꯥꯗꯦ ꯍꯥꯏ ꯃꯣꯏ ꯀꯛꯊꯠꯂꯦ ꯍꯥꯏꯌꯦꯕ
ꯒꯤꯌꯟ ꯇ꯭ꯔꯦꯗ
ꯑꯗꯣ ꯅꯨꯡꯉꯥꯏꯕ꯭ꯔꯣ ꯃꯤ ꯑꯇꯣꯞꯄꯁꯤꯡꯒꯗꯤ
ꯍꯥꯥ
ꯅꯨꯡꯉꯥꯏꯕ꯭ꯔꯥ ꯍꯥꯏꯕ ꯃꯤ ꯑꯇꯣꯞꯄꯁꯤꯡꯒ ꯉꯥꯡꯅꯕꯗꯣ
ꯅꯨꯡꯉꯥꯏꯌꯦ ꯎꯝ ꯃꯈꯣꯟꯗꯣ ꯐꯖꯅ ꯑꯗꯨꯝ ꯅꯣꯔꯃꯦꯜꯗ ꯇꯥꯏꯌꯦꯕ
ꯑꯩꯒꯤꯁꯤꯗꯪꯅꯦꯕ ꯅꯪꯒꯤ ꯅꯨꯡꯉꯥꯏꯇ꯭ꯔꯤꯁꯦ ꯅꯠꯇ꯭ꯔꯥ
ꯅꯪ ꯈꯛꯇꯅꯦ ꯐꯖꯅ ꯇꯥꯗ꯭ꯔꯤꯁꯦ
ꯀꯩꯒꯤ ꯍꯥꯏꯗꯣꯏꯅꯣ ꯈꯪꯗꯦ ꯑꯩꯁꯨ ꯑꯇꯣꯞꯄꯗꯤ ꯑꯩ ꯀꯩꯝ ꯇꯧꯗ꯭ꯔꯒ ꯑꯃꯨꯛ
ꯑꯩꯈꯣꯏ ꯏꯃꯥꯟꯅꯕꯁꯤꯡ ꯏꯃꯥꯟꯅꯕꯤꯁꯤ ꯁꯤꯡꯗꯨꯁꯨ ꯃꯤꯁꯦꯁ ꯊꯥ ꯊꯥꯔꯒ ꯍꯜꯂꯛꯇꯦꯅꯦ
ꯈꯪꯗꯦꯅꯦ ꯉꯁꯤꯁꯦ ꯋꯥꯔꯀꯤꯡ ꯊꯕꯛ ꯆꯠꯄ ꯅꯨꯃꯤꯠꯅꯤꯅ ꯅꯪꯅꯗꯕ꯭ꯔꯥ ꯀꯔꯤꯔ
ꯊꯕꯛ ꯂꯣꯏ ꯆꯠꯄ꯭ꯔꯥ ꯈꯪꯗ꯭ꯔꯦꯗ
ꯆꯠꯂꯝꯅꯤ
ꯉꯔꯥꯡꯗꯤ ꯑꯩꯉꯣꯟꯗ ꯄ꯭ꯔꯥꯏꯚꯦꯠ ꯃꯦꯁꯦꯁ ꯊꯥꯔꯛꯑꯝꯃꯤ
ꯑꯣ
ꯃꯤ ꯌꯥꯝꯀꯣ
ꯍꯣꯏ ꯑꯗꯨꯝ ꯇꯧꯋꯣ ꯎꯝ
ꯍꯥꯏꯕꯗꯤꯀꯣ ꯅꯪ ꯃꯤꯅ ꯑꯗꯨꯃꯥꯏꯅ ꯊꯥꯔꯛꯑꯦ ꯍꯥꯏꯅ ꯑꯗꯨꯝ ꯊꯨꯅ ꯇꯧꯒꯅꯨ ꯍꯥꯏꯕ ꯈꯔꯁꯨ ꯅꯪꯒꯤꯗꯃꯛ ꯆꯨ ꯈꯥꯛꯑꯒ ꯊꯝꯃꯣ ꯍꯥꯏꯕ ꯍꯥꯏꯕꯗꯤ ꯅꯪꯅ ꯇꯧꯅꯤꯡꯕ ꯃꯇꯥꯡ ꯂꯩꯔꯛꯀꯅꯤꯗꯅ ꯑꯗꯨꯗ ꯑꯗꯨꯝ ꯃꯤꯗꯣ ꯈꯜꯂꯒ ꯈꯜꯂꯒ ꯑꯗꯨꯝ ꯌꯦꯡꯉꯣ ꯍꯧꯖꯤꯛꯇꯤꯀꯣ ꯃꯣꯏ ꯃꯌꯥꯝꯁꯦ ꯂꯣꯏ ꯂꯣꯏꯅꯔꯛꯄ ꯃꯇꯝ ꯇꯅꯦꯕ ꯍꯧꯖꯤꯛꯠꯗꯁꯦ ꯑꯗꯨꯒꯤꯅꯦ ꯂꯣꯏꯅꯔꯛꯄ ꯃꯇꯝ ꯑꯣꯏꯕꯩꯅꯦꯕ ꯍꯧꯖꯤꯛꯁꯦ
ꯄꯨꯟꯣꯚ ꯍꯪꯗ꯭ꯔꯦꯗ
ꯀꯩꯗꯧꯗꯣꯏꯅꯣ ꯉꯁꯤꯗꯤ
ꯉꯁꯤꯁꯦ ꯑꯉꯥꯡꯁꯤꯡ ꯏꯔꯨꯔꯅꯤ ꯇꯨꯝꯍꯜꯂꯅꯤ ꯑꯩ ꯆꯥꯛꯆꯥ ꯔꯅꯤ ꯑꯗꯨꯝ ꯅꯣꯔꯃꯦꯜ ꯑꯩꯒꯤꯗꯤ ꯅꯨꯡꯇꯤꯒꯤ ꯇꯧꯕ ꯊꯕꯛꯇꯣ ꯑꯗꯨꯝ ꯅꯨꯡꯇꯤꯒꯤ ꯑꯗꯨꯝ ꯇꯧꯋꯦ ꯕꯣꯔꯤꯡ ꯆꯨꯋꯦ ꯃꯤ ꯑꯅꯧꯕꯁꯨ ꯎꯗꯦ ꯃꯤ ꯑꯔꯤꯕ ꯈꯛꯇ ꯎꯋꯦ
ꯇꯨꯀꯠꯆꯩꯌꯦ ꯅꯪꯁꯨ
ꯑꯩꯈꯣꯏ ꯌꯦꯡꯕ ꯁꯛꯇꯝꯁꯤꯡꯗꯣ ꯑꯗꯨꯝ ꯅꯨꯡꯇꯤꯒꯤ ꯑꯗꯨꯝ ꯌꯦꯡꯅꯔꯒ ꯑꯗꯨꯝ ꯂꯩꯔꯤꯅꯤ
ꯌꯥꯏ ꯌꯥꯏ ꯑꯗꯨꯁꯨ ꯑꯗꯣ ꯁ꯭ꯀꯨꯜꯗꯤ ꯁ꯭ꯀꯨꯜ ꯁꯨꯇꯤ ꯀꯩꯗꯧꯉꯩ ꯐꯥꯎꯅꯣ
ꯑ ꯉꯁꯤꯅ ꯂꯥꯁ ꯗꯦꯅꯤ ꯃꯟꯗꯦꯗ ꯀꯥꯗꯣꯏꯕ
ꯊꯕꯛ ꯈꯔ ꯀꯣꯝꯃꯅꯤ
ꯃꯣꯏꯒꯤ ꯁ꯭ꯀꯨꯜꯁꯤꯁꯨ ꯂꯣꯏꯔꯦ ꯑꯦꯁꯥꯏꯟꯃꯦꯟꯗꯀꯣ ꯍꯧꯕꯗꯒꯤ ꯂꯣꯏꯕꯕꯧ ꯉꯁꯤ ꯍꯌꯦꯡꯐꯥꯎ ꯑꯦꯁꯥꯢꯟꯃꯦꯟ ꯂꯩꯑ ꯁꯟꯗꯦ ꯑꯣꯏꯔꯁꯨ ꯂꯦꯝꯅ ꯈꯛ ꯊꯥꯗꯦ
ꯅꯆꯥ ꯑꯗꯨꯗꯤ ꯐꯖꯔꯝꯃꯅꯤ
ꯍꯩꯒꯦꯔꯥ ꯍꯩꯔꯣꯏꯒꯦꯔꯥ ꯑ ꯂꯣꯏꯁꯤꯟꯅꯕ ꯏꯍꯟꯕꯗꯅꯦ ꯑꯩꯗꯤ ꯃꯗꯨꯅ ꯏꯅꯤꯡꯕꯒ ꯎꯝ ꯉꯔꯥꯡ ꯉꯁꯤꯒꯤꯁꯨ ꯍꯌꯦꯡꯒꯤꯁꯨ ꯂꯣꯏ ꯂꯣꯏꯁꯤ ꯌꯦꯡꯍꯟꯒꯦ ꯇꯧꯔꯤꯅꯦ ꯑꯩ ꯊꯦꯝ ꯊꯦꯝꯃꯒ ꯍꯌꯦꯡꯗꯤ ꯐ꯭ꯔꯤ ꯂꯩꯅꯕ ꯑꯗꯨꯁꯨ ꯎꯝ ꯉꯁꯥꯏ ꯃꯦꯝꯗꯨꯁꯨ ꯈꯖꯤꯛꯇꯪ ꯅꯠꯇꯦ ꯃꯣꯔꯅꯤꯡꯁꯨ ꯏꯚꯤꯅꯤꯡ ꯄꯤꯗꯣꯏꯅꯦ
ꯑꯗꯨꯗꯣ ꯁꯞꯖꯦꯛ ꯄꯨꯜꯂꯛꯀꯤ
ꯎꯝ ꯁꯞꯖꯦꯛꯇꯣ ꯑꯗꯨꯝ ꯔꯤꯄꯤꯠ ꯇꯧꯕꯁꯨ ꯌꯥꯎꯋꯦꯕ ꯃꯣꯏꯗꯤ ꯃꯦꯠꯁꯀꯨꯝꯕ ꯄꯤꯛꯆꯔ ꯗꯤꯛꯁꯅꯔꯤꯒꯨꯝꯕ ꯏꯪꯂꯤꯁꯀꯨꯝꯕ ꯑꯗꯨꯗꯤ ꯑ ꯔꯤꯄꯤꯠ ꯇꯧꯋꯦ ꯗ꯭ꯔꯣꯋꯤꯡꯁꯨ ꯂꯣꯏꯅ ꯔꯤꯄꯤꯠ ꯇꯧꯋꯦꯗ
ꯑꯗꯣ ꯑꯩꯅ ꯍꯥꯏꯗꯤ ꯎꯝ ꯍꯥꯏꯌꯣ ꯍꯥꯏꯌꯣ ꯍꯥꯏꯌꯣ
ꯍꯥ
ꯍꯥꯏꯔꯛꯑꯣ
ꯇꯥꯏꯌꯦ ꯇꯥꯏꯌꯦ
ꯑꯗꯣ ꯑꯩꯅ ꯍꯥꯏꯕꯗꯤ ꯑꯉꯥꯡꯁꯤꯡꯗꯣ ꯍꯧꯖꯤꯛꯁꯦ ꯀꯔꯤ ꯍꯥꯏꯁꯤꯔ ꯍꯧꯖꯤꯛ ꯇꯧꯗ꯭ꯔꯗꯤ ꯍꯩꯔꯣꯏ ꯍꯥꯏꯕꯁꯨ ꯅꯠꯇꯦ ꯍꯥꯏꯕ ꯃꯣꯏꯁꯦ
ꯍꯣꯏ
ꯑꯗꯨꯝ ꯇꯞ ꯇꯞꯅ ꯈꯪꯖꯔꯛꯀꯅꯤ ꯍꯥꯏꯕ ꯑꯗꯣ ꯑꯉꯥꯡꯁꯤꯡꯗꯣ ꯁꯨꯇꯤ ꯊꯥꯔꯤꯕꯗꯗꯤ ꯐ꯭ꯔꯤꯗꯤ ꯊꯝꯕ ꯌꯥꯏ ꯍꯥꯏꯕ ꯃꯣꯏꯁꯨ
ꯍꯣꯢ ꯑꯁ ꯋꯥꯕ ꯖꯥꯠꯅꯤꯗ ꯑꯉꯥꯡ ꯑꯍꯨꯝ ꯆꯦꯟꯕꯅꯤꯅꯀꯣ ꯑꯃꯕꯨ ꯁꯦꯅꯁꯤꯔ ꯑꯃꯕꯨ ꯁꯦꯅꯁꯤꯔ ꯃꯅꯝ ꯃꯣꯛꯄ ꯑꯃꯈꯛꯇ ꯌꯥꯎꯔꯁꯨ ꯐꯕ ꯁꯥꯊꯤꯕꯁꯨ ꯆꯞ ꯃꯥꯟꯅꯅ ꯁꯥꯊꯤ ꯑꯃꯅ ꯀꯨꯝꯗꯦ ꯑꯃꯅ ꯇꯥꯗꯦ ꯑꯃꯅ ꯍꯦꯟꯗꯦ
ꯑꯩꯁꯦ ꯑꯩꯁꯦ ꯂꯥꯛꯑ ꯁꯤꯡꯖꯨ ꯆꯥꯁꯤꯔꯅꯗꯤ ꯈꯟꯕꯅꯦꯕꯀꯣ ꯑꯗꯨꯒꯅ ꯑꯩ ꯂꯥꯛꯄ ꯁꯨꯔꯣꯛꯄꯨꯗꯤ ꯅꯪ ꯂꯥꯛꯄꯅ ꯐꯕ꯭ꯔꯥꯅꯁꯨ ꯑꯃꯨꯛ ꯈꯟꯕ ꯑꯩꯁꯦ ꯃꯔꯛꯇ ꯑꯗꯨꯒ ꯑꯩꯁꯨ ꯉꯔꯥꯡ ꯍꯥ
ꯀꯗꯥꯏꯗꯅꯣꯕ
ꯑꯠꯇꯦ ꯑꯩꯒꯤ ꯌꯨꯝꯗꯕꯨ ꯍꯥꯏꯕ
ꯎꯝ
ꯍꯥꯏꯕꯗꯤ ꯅꯪꯗꯤ ꯅꯆꯥ ꯌꯥꯝꯕꯅꯤꯅ ꯑꯩꯅ ꯂꯥꯛꯑꯒ ꯇꯧꯕꯅꯗꯤ ꯅꯪꯒꯤ ꯑꯃꯨꯛ ꯀꯣꯝ ꯗꯣꯏꯅꯦꯕ ꯑꯗꯣ ꯂꯥꯛꯄꯗꯁꯨ ꯈꯔ ꯅꯨꯡꯉꯥꯏꯇꯕ ꯒꯣꯝ ꯑꯃꯨꯛ ꯇꯧꯕ ꯑꯩꯒꯤ ꯌꯨꯝꯗ ꯀꯧꯁꯤꯔꯥ ꯍꯥꯏꯔꯒ ꯉꯔꯥꯡꯁꯨ ꯑꯩꯗ ꯊꯕꯛ ꯑꯃꯨꯛ ꯆꯠꯊꯣꯛꯄ
ꯎꯝ ꯑꯗꯣ ꯎꯝ ꯅꯍꯥꯟ ꯁꯟꯗꯦꯁꯨ ꯑꯩ ꯂꯥꯛꯑꯦ ꯅꯪ ꯂꯩꯔꯝꯗꯦ ꯅꯪ ꯀꯗꯥꯏ ꯆꯠꯄ ꯅꯣ
ꯀꯩꯗꯧꯉꯩꯅꯣ
ꯁꯟꯗꯦ ꯅꯨꯃꯤꯠꯇꯣ
ꯁꯟꯗꯦ ꯅꯨꯃꯤꯠꯇꯣ ꯑꯩ ꯁꯟꯗꯦ ꯍꯥꯏꯁꯦ ꯅꯍꯥꯟꯒꯤ ꯁꯟꯗꯦꯗꯣ
ꯑꯥꯎ
ꯑꯩ ꯊꯕꯛ ꯆꯠꯂꯦ
ꯑꯥ ꯐꯥꯗꯔꯁꯗꯦ ꯅꯨꯃꯤꯠꯇꯣ ꯅꯪꯗꯤ ꯑꯩꯕꯨ ꯁꯤꯡꯖꯨ ꯆꯥꯁꯦ ꯍꯥꯏꯔꯒ ꯑꯩꯅ ꯂꯥꯛꯑꯒ ꯅꯪꯗꯤ ꯂꯩꯔꯝꯗꯦ
ꯑꯗꯨꯅꯦ ꯏꯅꯝꯃꯅ ꯊꯕꯛ ꯆꯠꯁꯦ ꯍꯥꯏꯔꯒ ꯄꯨꯕꯗ ꯄꯨꯡ ꯃꯔꯤ ꯍꯦꯜꯂꯦ
ꯎꯝ ꯈꯪꯗ꯭ꯔꯦ ꯑꯈꯣꯏ ꯑꯗꯨ ꯅꯨꯃꯤꯠꯇ ꯎꯝ ꯀꯩꯅꯣ ꯎꯝ ꯑꯈꯣꯏ ꯆꯔꯆꯇꯨꯗ ꯀꯩꯅꯣ ꯑꯃ ꯈꯥꯏꯒꯠꯂꯦꯕꯀꯣ ꯂꯨꯄꯥ ꯂꯤꯁꯤꯡ ꯑꯦ ꯆꯥꯝꯃꯉꯥ ꯆꯥꯝꯃꯉꯥ ꯃꯈꯥꯏꯒꯠꯄꯨꯗ ꯑꯈꯣꯏꯗꯤ ꯄꯤꯗꯦ ꯑꯩꯈꯣꯏꯗꯤ ꯆꯔꯁꯨ ꯆꯠꯇ꯭ꯔꯦ ꯇꯜꯂꯦꯕ ꯏꯀꯥꯏꯕ ꯑꯗꯨꯒꯤ ꯆꯠꯇ꯭ꯔꯦ ꯑꯗꯨꯝ ꯌꯨꯝꯗꯁꯨ ꯆꯠꯂꯣꯏꯁꯤꯔꯥ ꯆꯠꯂꯣꯏꯁꯤꯔꯥ ꯇꯧꯕꯅꯦ ꯑꯗꯨ ꯅꯨꯃꯤꯠꯇꯁꯨ ꯎꯝ ꯆꯠꯂꯦ
ꯏꯄꯥꯅꯗꯤ ꯆꯥꯛ ꯆꯥꯕ ꯂꯥꯛꯑꯣ ꯍꯥꯏꯕ ꯖꯥꯠꯅꯦꯕ ꯄꯨꯡ ꯇꯔꯥ ꯅꯪꯅꯕ ꯂꯥꯛꯎꯀꯣ ꯍꯥꯏꯔꯤꯁꯦ ꯑꯩꯗꯤ ꯑꯗꯨꯝ ꯁꯨꯝꯅ ꯀꯣꯏꯔꯛꯎꯀꯣ ꯍꯥꯏꯕꯒꯤ ꯑꯣꯏꯕ ꯃꯥꯜꯂꯦ ꯍꯥꯏꯅ ꯑꯩꯗꯤ ꯑꯉꯥꯡꯁꯦ ꯍꯧꯒꯠꯂꯒ ꯑꯃꯨꯛ ꯆꯔꯥꯒ ꯋꯥꯠꯂꯤ ꯄꯣꯠꯅꯤꯀꯣ ꯆꯔꯥꯒ ꯇꯞ ꯇꯥꯞꯇꯅ ꯋꯥꯟꯊꯠꯂꯒ ꯄꯨꯛꯁꯦ ꯈꯧꯔꯤ ꯌꯧꯔꯒ ꯆꯠꯄꯅꯦꯕ ꯑꯗꯨꯗꯒ ꯌꯦꯟꯁꯥꯡ ꯊꯣꯡꯉꯝꯕ ꯑꯗꯨꯗꯗꯤ ꯑꯩ ꯁꯨꯡꯆꯪ ꯆꯪꯗ꯭ꯔꯦꯕ ꯄꯤꯁ ꯑꯃꯈꯛꯇ ꯆꯥꯔꯒ ꯑꯩ ꯇꯟꯕꯅ ꯑꯣꯟꯅꯤꯡꯕ ꯍꯧꯔꯦꯕ ꯑꯗꯨꯗ ꯑꯩꯅ ꯏꯟꯁꯥꯡꯗꯣ ꯌꯣꯝꯕꯤꯔꯣ ꯑꯈꯣꯏ ꯌꯨꯝꯗ ꯑꯣꯏꯅ ꯊꯤꯠꯂꯨꯔꯒꯦ ꯍꯥꯏꯕ ꯑꯗꯨꯒꯤ ꯑꯗꯨꯝ ꯄꯨꯔ ꯂꯥꯛꯑꯦ ꯑꯗꯨꯁꯨ ꯄꯨꯕꯗꯨꯁꯨ
ꯍꯣꯔꯦꯟ ꯑꯁ ꯇꯞꯅ ꯆꯥꯔꯒꯦꯗ ꯍꯥꯏꯕꯗꯤ ꯌꯥꯝ ꯅꯠꯇꯕꯅꯤꯅꯀꯣ ꯑꯈꯣꯏꯒꯤꯗꯤ ꯏꯃꯨꯡꯗ ꯃꯤ ꯌꯥꯝꯃꯤꯗꯅ
ꯔꯨꯝꯗ ꯊꯝꯃꯒ ꯃꯣꯏꯅ ꯃꯥꯜꯂꯤꯅꯤꯉꯥꯏ ꯄꯨꯈꯤꯕ ꯋꯥꯟꯗ ꯑꯩꯗꯤ ꯏ ꯀꯥꯕꯁꯦ
ꯋꯤꯡꯁ ꯑꯆꯧꯕ ꯑꯃꯈꯛꯇ ꯊꯅꯝꯃꯦ ꯃꯈꯣꯡꯒꯨꯝꯕ ꯂꯣꯏ ꯄꯨꯈ꯭ꯔꯦ ꯍꯥꯏꯕ ꯑꯩꯗꯤ ꯃꯈꯣꯡ ꯑꯅꯤꯒꯁꯨ ꯄꯔꯛꯏꯅꯦ ꯑꯩ ꯃꯈꯣꯡ ꯆꯥꯅꯤꯡꯉꯤ ꯍꯥꯏꯕꯒꯤ ꯋꯤꯡꯁꯀ ꯃꯈꯣꯡꯁꯦ ꯌꯥꯝ ꯄꯥꯝꯃꯦꯕ ꯑꯩ
ꯐꯥꯏꯒꯨꯝꯕꯗꯤ ꯆꯥꯅꯤꯡꯗꯦ
ꯎꯝ
ꯑꯃꯈꯛ ꯊꯅꯝꯃꯒ ꯃꯥꯅ ꯄꯨꯈꯤꯕ ꯑꯩꯅ ꯏ ꯀꯕꯁꯦ ꯍꯦ
ꯅꯠꯇ꯭ꯔꯒꯅꯦ ꯇꯥꯕ꯭ꯔꯥ
ꯍꯥꯥ
ꯃꯟꯗꯦꯒꯨꯝꯕꯗꯣ
ꯎꯝ
ꯃꯟꯗꯦꯒꯨꯝꯕꯗꯣ ꯌꯥꯕ꯭ꯔꯥ ꯌꯦꯡꯁꯦ ꯍꯥꯏꯕꯗꯤ ꯑꯩꯕꯨꯁꯨ ꯊꯕꯛ ꯆꯠꯊꯣꯛꯅꯤꯡꯉꯥꯏꯕꯨꯗꯤ ꯂꯩꯌꯦ ꯕꯀꯣ ꯑꯗꯨ ꯑꯣꯏꯔꯁꯨ ꯉꯜꯂꯗꯤ ꯌꯥꯅꯤ ꯊꯦꯡꯉꯗꯤ ꯈꯪꯗ꯭ꯔꯦꯕꯀꯣ
ꯀꯔꯤ ꯇꯧꯁꯦ ꯍꯥꯏꯕꯅꯣꯅꯕ
ꯆꯥꯕꯒꯤ ꯊꯕꯛ ꯇꯧꯁꯦ ꯍꯥꯏꯕ ꯅꯪ ꯅꯪꯗ꯭ꯔꯗꯤ ꯈꯪꯗꯦ ꯑꯩꯁꯨ ꯎꯝ ꯍꯜꯂꯣ
ꯈꯪꯗꯦꯗ ꯎꯝ ꯅꯪꯅꯦ ꯑꯩꯒꯤ ꯈꯣꯟꯁꯦ ꯐꯖꯅ ꯇꯥꯕ꯭ꯔꯣ
ꯇꯥꯏꯌꯦ
ꯎꯝ ꯑꯗꯣ ꯍꯧꯖꯤꯛꯁꯨ ꯑꯃꯨꯛ ꯁꯃꯤꯠ ꯇꯧꯕ ꯌꯥꯔꯣꯏ ꯑꯃꯨꯛ ꯀꯣ ꯒ꯭ꯌꯥꯟ ꯇꯗꯔꯦꯗ ꯈꯔ ꯈꯔꯗꯤ ꯑꯗꯨꯝ ꯌꯥꯎꯖꯔꯁꯤꯅꯨ
ꯀꯩꯝ ꯇꯧꯔꯣꯏ ꯂꯣꯏ ꯈꯪꯕꯅꯦ ꯀꯩꯝ ꯃꯥꯡꯉꯣꯏ